ꯊ
ꯍꯜꯂꯣ ꯍꯥꯎ ꯀꯗꯧꯅꯣ
ꯑ ꯍꯂꯣ ꯇꯥꯏ ꯍ
ꯀꯗꯅꯣ
ꯇꯗ꯭ꯔꯣ
ꯇꯥꯏꯌꯦ ꯀꯩꯗꯧꯔꯤꯅꯣ ꯍꯥꯏꯔꯕ
ꯎꯝ ꯇꯥꯏ ꯌꯥꯝ ꯋꯥꯏ ꯑꯁ
ꯀꯗꯅꯣꯅ ꯐꯟ ꯇꯔꯒ ꯉꯥꯡꯅꯤꯡꯕꯣꯏ ꯉꯥꯡꯅꯤꯡꯗꯕꯩ ꯇꯧꯔꯦꯗ
ꯉꯥꯏꯔꯒ ꯌꯥꯝ ꯋꯥꯔꯦ ꯀꯩꯒꯤꯗꯣ
ꯉꯥꯏꯍꯥꯏꯃ ꯋꯥꯔꯦ ꯍꯥꯏꯔꯗꯨꯒ ꯈꯨꯝꯅꯤꯡꯕꯣꯏ ꯈꯨꯝꯅꯤꯡꯗꯕꯣꯏ ꯇꯧꯋꯦ ꯅꯪ
ꯍꯥ ꯎ
ꯆꯠ ꯆꯔꯕꯣ
ꯆꯗꯔꯤ
ꯐꯣ ꯆꯥꯗ꯭꯭ꯔꯗꯤ
ꯆꯅꯤꯡ ꯆꯥꯅꯤꯡꯗ꯭ꯔꯤ ꯑꯗꯨꯒꯤꯅꯦ
ꯌꯦꯟꯁꯥꯡ ꯍꯥꯞꯄꯕ꯭ꯔꯣ
ꯅꯠꯇꯦꯗ ꯑꯩ ꯐꯥꯁ ꯐꯨꯗꯀꯤ ꯐꯥꯁ ꯐꯨꯗꯠꯇ ꯂꯩꯕ ꯑꯗꯨꯒꯤꯅꯦ
ꯑꯣ ꯑꯗꯨꯗꯤ ꯑꯍꯥꯎ ꯑꯍꯥꯎꯋꯥ ꯌꯥꯝ ꯆꯥꯔꯝꯅꯤꯅꯦꯀꯣ ꯀꯩꯅꯣ ꯆꯥꯎꯥꯛꯋ
ꯆꯅꯤꯡꯤꯡꯔ
ꯑꯩꯗꯤ ꯑꯗꯨꯒꯨꯝꯕꯗ ꯂꯩꯔꯗꯤ ꯑꯩꯗꯤ ꯑꯗꯨ ꯆꯥꯛꯂ ꯆꯥꯔꯅꯤ
ꯍ ꯑꯗꯨꯃꯥꯏꯅ ꯇꯧꯔꯣꯏ ꯅꯪꯁꯨ ꯐꯥꯁ ꯐꯨꯗ ꯂꯩꯔꯗꯤ ꯆꯥꯅꯤꯡ ꯆꯅꯤꯡ ꯔꯣꯏ
ꯑꯁ ꯀꯔꯤꯒꯤꯅꯣ ꯍꯥꯏꯔꯤꯁꯤꯕꯣ ꯑꯩꯗꯤ ꯑꯗꯨ ꯃ ꯌꯥꯝ ꯆꯥꯅꯤꯡꯉꯦꯗ
ꯉꯔꯥꯡꯕꯣ ꯌꯦꯡꯕ꯭ꯔꯥ
ꯑꯁ ꯑꯩꯗꯨ ꯕꯣꯔ ꯌꯦꯡꯗꯦ ꯑꯩꯗꯤ ꯊꯕꯛ ꯆꯠꯄꯒꯤ
ꯑꯦ ꯉꯔꯥꯡꯁꯨ ꯊꯕꯛ ꯇꯧꯕ꯭ꯔꯥ
ꯗꯪꯗꯥ ꯗꯤꯇꯤ ꯂꯦꯕꯤꯠ
ꯑ ꯑꯁ ꯑꯗꯨꯗꯤ
ꯅꯪꯗꯤ ꯕꯣꯜ ꯌꯦꯡꯗꯕ꯭ꯔꯕ
ꯌꯦꯉ
ꯑꯗꯣ ꯀꯅꯥꯒꯝ ꯀ꯭ꯔꯦ ꯀꯩꯅꯣ ꯁꯥꯎꯕ ꯁꯥꯎꯕ꯭ꯔꯣ ꯀꯩꯗꯣ ꯐꯣꯟ ꯃꯔꯤ ꯆꯅ
ꯕ꯭ꯔꯥꯖꯤꯜ ꯕ꯭ꯔꯥꯖꯤꯜ ꯉꯝꯗ꯭ꯔꯦ ꯣꯁꯦ ꯑꯗꯨꯁꯨ ꯅꯠꯇꯦ
ꯑꯗꯨꯗꯤꯤ ꯀꯦ ꯀꯩꯒꯤꯅꯣꯕ ꯀꯥꯏꯒꯤ ꯁꯥꯎꯅꯤꯡꯅꯣ ꯅꯪꯗꯣ ꯇꯥꯔꯕꯣ ꯇꯥꯗꯕ ꯃꯥꯂꯦ
ꯇꯥꯏ ꯍꯣꯏ
ꯄꯇꯣꯝ ꯅ ꯅꯪꯗ
ꯕ꯭ꯔꯥꯖꯤꯜꯗ ꯁꯞꯄꯣꯔꯠ ꯇꯧꯕꯅꯦ ꯑꯗꯣ ꯑꯁ ꯉꯔꯥꯡꯒꯤꯗꯤ ꯄ꯭ꯂꯦ ꯌꯥꯗ꯭ꯔꯦ ꯑꯗꯨꯒꯤꯅꯦ
ꯑꯗꯨꯒꯤ ꯁꯥꯎꯅꯤꯡꯕ ꯃꯥꯜꯂꯦꯕ ꯅꯪꯗ
ꯑꯗꯨꯁꯨ ꯑꯗꯨꯒꯤ ꯃꯔꯝꯁꯨ ꯑꯇꯣꯞꯄ ꯃꯔꯝꯁꯨ
ꯀꯔꯤꯒꯤꯅꯣ ꯄꯪꯁꯥꯎꯗ ꯁꯥꯎꯒꯟꯕꯁꯦ ꯐꯠꯇꯦ
ꯇꯃꯤꯦ
ꯅꯪ ꯅꯨꯡꯗꯥꯡ ꯇꯝꯗꯕ꯭ꯔꯣ
ꯎꯝ ꯉꯔꯥꯡ ꯇꯨꯝꯗ꯭ꯔꯤꯁ
ꯇꯨꯝꯕ ꯌꯥꯗ꯭ꯔꯣ ꯇꯨꯝꯕ ꯌꯥꯗ꯭ꯔꯣ
ꯍꯥꯥꯎ
ꯇꯨꯝꯕ ꯌꯥꯗ꯭ꯔꯕ ꯉꯔꯥꯡꯗꯣ
ꯎꯝ ꯎꯝ ꯎꯝ ꯑ ꯀꯅꯥ ꯀꯅꯥ ꯂꯩꯒꯦ ꯍꯧꯖꯤꯛꯗꯤ
ꯑꯩꯔꯣ ꯑꯩ ꯏꯊꯟꯗ ꯂꯩꯌꯦꯦ
ꯑꯩ ꯊꯟꯗ ꯅꯣꯡ ꯆꯨꯔꯦ ꯍꯣꯏ ꯅꯣꯡ ꯂꯥꯛꯑꯦ ꯍꯧꯖꯤꯛ ꯅꯨꯡꯁꯤꯠ ꯍꯧꯖꯤꯛ ꯅꯨꯡꯁꯤꯠ ꯂꯥꯛꯑꯦ ꯌꯥꯝ ꯅꯨꯡꯉꯥꯏꯀꯣ
ꯌꯥꯝꯅꯨꯡꯉꯥꯏ
ꯑꯩꯁꯨꯅꯦ ꯑꯁ ꯅꯥꯕꯦ ꯑꯣ ꯀ ꯌꯥꯝ ꯐꯨꯏꯅꯦ ꯅ ꯅ ꯂꯅꯣ ꯌꯥꯝ ꯀꯕꯔꯦ
ꯑ ꯉꯔꯥꯡ ꯅꯪ ꯄꯨꯡ ꯀꯌꯥꯗ ꯇꯨꯝꯕ꯭ꯔꯥ ꯅꯪ ꯊꯕꯛ ꯇꯧꯕꯗꯣ
ꯍꯥꯥ ꯉꯔꯥꯡ ꯉꯔꯥꯡ ꯉꯔꯥꯡ ꯊꯕꯛ ꯇꯧꯕꯗꯣ ꯀꯩꯗꯧꯋꯦꯕ
ꯇꯨꯝꯨꯕ꯭ꯔꯥ ꯍꯥꯢꯕ
ꯇꯨꯝꯗꯦ ꯍꯥꯏꯗꯤ ꯑꯌꯨꯛꯇ ꯂꯥꯛꯑꯒ ꯇꯨꯝꯕꯅꯦ
ꯍ ꯍꯧꯖꯤꯛ ꯐꯥꯎ ꯇꯨꯝꯗꯕ ꯂꯩꯕ꯭ꯔꯥ
ꯇꯨꯝꯃꯦ ꯑꯌꯨꯛ ꯄꯨꯡ ꯀꯩꯅꯣ ꯄꯨꯡ ꯕꯥꯔꯣ ꯑꯗꯨꯋꯥꯏꯗ ꯍꯧꯒꯠꯂꯦ
ꯑ ꯑꯁꯗꯨꯗꯤ ꯅꯪꯁꯨ ꯌꯥꯝ ꯋꯥꯔꯅꯤꯀꯣ ꯌꯥꯝ ꯌꯥꯕ ꯃꯥꯔ ꯃ
ꯋꯥꯔꯁꯨ ꯎꯄꯥꯢ ꯂꯩꯇꯦ ꯄꯩꯁꯥ ꯇꯥꯟꯗꯦ ꯌꯥꯗꯦ
ꯑ ꯑꯩꯁꯨ ꯊꯕꯛ ꯇꯧꯕꯅꯦ
ꯐꯩꯌꯦ ꯇꯧꯋꯣ ꯅꯪꯗꯤ ꯑꯁ ꯅꯪ ꯐꯩꯅꯦ
ꯐꯩꯗꯦꯗ
ꯀꯩꯅꯣ ꯐꯠꯇꯦ ꯍꯥꯏ ꯑ ꯐꯩ ꯊꯕꯛ ꯇꯧꯕꯗꯣ ꯐꯔꯤꯅꯦ
ꯐꯠꯇꯦ ꯌꯥꯝ ꯋꯥꯏ
ꯄꯩꯁꯥ ꯇꯟꯕ ꯑꯗꯨꯗꯤ ꯀꯩꯅꯣ ꯅꯨꯡꯉꯥꯏꯅ ꯄꯩꯁꯥ ꯇꯥꯝꯕ ꯃꯐꯝ ꯂꯩꯇ꯭ꯔꯦ ꯍꯧꯖꯤꯛꯇꯤ
ꯑꯩꯗꯤ ꯌꯥꯝ ꯅꯨꯡꯉꯥꯏꯔꯒ ꯄꯩꯁꯥ ꯇꯥꯟꯕꯗꯣ ꯄꯥꯝꯃꯦ
ꯑꯁ ꯑꯗꯨꯗꯤ ꯈꯪꯗ꯭ꯔꯦ ꯀꯗꯥꯏꯗ ꯐꯪꯉꯅꯤ ꯑꯗꯨꯗꯤ
ꯐꯪꯅꯤ
ꯅꯪꯁꯦ ꯀꯩ ꯍꯥꯏꯅꯤ ꯑꯉꯥꯡ ꯃꯥꯜꯂꯤ
ꯑꯩꯔ ꯋꯥ
ꯅꯪ ꯈꯨꯗꯣ ꯑꯉꯥꯡ ꯃꯥꯜꯜꯂꯤꯅꯦ
ꯑꯩ ꯑꯩ ꯑꯉꯥꯡꯁꯨ ꯅꯠꯇꯦ ꯀꯔꯤ ꯍꯥꯏꯁꯦ ꯍꯥꯏꯦꯕ ꯍꯥꯏꯇꯗ ꯀꯅꯥꯪ ꯀꯣꯂꯦꯖ ꯇ꯭ꯔ
ꯇꯝꯗꯦꯗꯏꯗ
ꯦ ꯀꯣꯂꯦꯖ ꯂꯣꯏꯔꯕ꯭ꯔꯥ ꯑꯗꯨꯒ ꯔꯥ ꯑꯦ ꯌꯥꯝ ꯑꯍꯟ ꯃꯥꯜꯂꯦꯀꯣ ꯑꯗꯨꯗꯤ
ꯑꯩꯗꯤ ꯀꯩ ꯍꯥꯏꯅꯤ ꯌꯥꯝ ꯑꯍꯟꯁꯨ ꯅꯠꯇꯦꯗ
ꯑꯣ ꯅꯪꯒꯤ ꯃꯈꯣꯟꯗꯤ ꯌꯥꯝ ꯑꯉꯥꯡ ꯃꯥꯜꯂꯤꯦ ꯅꯪꯁꯨ
ꯑꯩꯗꯣ
ꯑ
ꯑꯆꯥ ꯑꯗꯨꯃꯥꯏ ꯍꯥꯏꯕꯅꯤ ꯃꯤꯁꯤꯡꯗꯣ ꯑꯩ ꯐꯣꯟꯁꯦ ꯑꯩ ꯐꯣꯟꯁꯦ ꯇꯥꯕꯗ ꯣ ꯌꯥꯝ ꯃꯅꯨꯡꯉꯌꯥ ꯍꯥꯏ
ꯎꯝ
ꯅꯨꯡꯉꯥꯏꯕ꯭ꯔꯥꯅꯦ ꯅꯨꯡꯉꯥꯏꯇ
ꯑ ꯈꯪꯒꯦꯔ
ꯐꯝꯗꯦ
ꯅꯣꯡ ꯂꯥꯛ ꯑꯦ
ꯈꯪꯗꯕꯒꯤ ꯑꯣꯏꯔꯝꯅꯤ ꯃꯤꯅꯗꯤ ꯑꯩꯁꯨꯦ ꯑꯩ ꯈꯣꯟꯗ ꯇꯥꯕꯅꯨꯡ
ꯑꯦ ꯑꯝꯇ ꯍꯥꯏꯕꯤꯒꯤꯅꯦ ꯅꯨꯡꯁꯤꯠ ꯅꯨꯡꯁꯤꯠ ꯃꯈꯣꯟ ꯇꯥꯕ꯭ꯔꯥ
ꯇꯥꯏ ꯁꯦꯡꯅ ꯇꯥꯏ ꯅꯨꯡꯁꯤ ꯌꯥꯝ ꯑꯃꯁꯁꯤꯄ ꯃꯥꯅꯦꯦꯗ
ꯎꯝ
ꯐꯩꯌꯦꯅꯦ ꯅꯪꯗꯤ ꯊꯕꯛꯁꯨ ꯇꯧꯋꯦ ꯄꯩꯁꯥꯁꯨ
ꯀꯩꯅꯣ ꯐꯝꯔꯁꯨ ꯌꯥꯝ ꯋꯥꯏ ꯀꯩꯅꯣ ꯈꯪꯗꯦ
ꯌꯥꯝ ꯋꯥꯥꯏꯑꯦ
ꯂꯩ ꯌꯥꯝꯌꯥꯝꯕ ꯑꯩ
ꯔꯅꯤ
ꯎ ꯕꯔꯅꯠꯇ ꯀꯔꯤꯁꯥꯡ ꯆꯔꯦ
ꯀꯥꯡꯁꯣꯏꯅꯤ ꯑꯩꯣꯏ
ꯀꯔꯤꯀꯪꯁꯥꯏ
ꯑ ꯁꯣꯏꯕꯨꯝꯒ ꯑꯂꯨꯒ ꯇꯧꯔꯒ
ꯑꯦ ꯑꯗꯨꯗꯤ ꯌꯥꯝ ꯍꯥꯎꯅꯤꯀꯣ
ꯍꯣꯏ ꯍꯍꯣꯏ
ꯑꯩꯁꯨ ꯆꯥꯅꯤꯡꯉꯦ
ꯅꯣꯏ ꯑꯗꯨꯗꯗꯤ ꯅꯣꯏ ꯅꯣꯏ ꯑꯗꯨꯗꯗꯤ ꯑꯗꯨꯒꯨꯝꯕꯁꯨ ꯂꯩꯇ꯭ꯔꯣ
ꯅꯪ ꯄꯤꯔꯣ ꯅꯪ ꯄꯤꯔꯣ ꯑꯗꯨꯗꯤ
ꯍꯣꯏ ꯅꯣꯡꯃꯃ ꯇꯥꯡ ꯆꯥꯕ ꯀꯥꯟꯗ ꯄꯤꯒꯦꯀꯣ
ꯑ ꯑ ꯍꯧꯖꯤꯛ ꯄꯤꯌꯣ ꯑꯩ ꯆꯥꯛ ꯂꯥꯛꯑꯝꯃꯦ ꯍꯧꯖꯤꯛ ꯑꯩ ꯍꯧꯖꯤꯛ ꯆꯥꯛꯂꯥꯛꯑꯝꯃꯦ ꯍꯥꯏꯕ ꯎꯝ ꯆꯥꯛꯂꯥꯛꯑꯝꯃꯦ
ꯆꯠꯂꯝꯃꯦ ꯑꯣ ꯅꯨꯡꯉꯥꯏꯇꯦꯗꯀꯣ
ꯌꯥꯝ ꯅꯨꯡꯉꯥꯏꯇꯦ ꯑꯗꯣ ꯆꯥꯛ ꯄꯤꯔꯣꯖꯤꯛ
ꯅꯣꯏ ꯌꯥꯝ ꯂꯥꯡꯉꯦꯗꯀꯣ ꯌꯥꯝ ꯅꯨꯡꯉꯥꯏꯕ ꯃꯥꯜꯂꯦ
ꯑꯦ ꯅꯨꯡꯉꯥꯏꯇꯔ ꯌꯥꯝ ꯋꯥꯏꯦ ꯀꯩꯅꯣ ꯐꯝꯃꯁꯨ ꯋꯥꯏꯦ ꯇꯨꯝꯃꯁꯨ ꯋꯥꯏ
ꯑꯁ ꯂꯣꯏꯔꯦꯍꯦ ꯇꯨꯝꯕꯁꯨ ꯋꯥꯕ ꯐꯪꯕꯁꯨ
ꯎꯝ ꯉꯔꯥꯡ ꯇꯨꯝꯗꯦ ꯑꯗꯨꯒꯤꯅꯦ ꯑꯁ ꯍꯧꯖꯤꯛ ꯌꯥꯗ꯭ꯔꯦ ꯃꯤ ꯅꯇꯦ ꯑꯩ ꯍꯧꯖꯤꯛ
ꯀꯩꯅꯣ ꯇꯨꯗꯦ ꯃꯤ ꯅꯠꯇ꯭ꯔꯗꯦ
ꯈꯪꯖꯩ ꯑꯩꯁꯨ
ꯇꯣꯏꯔꯦ ꯃꯤꯅꯠꯇ
ꯎꯝ
ꯅꯪꯗꯤ ꯍꯟꯗꯛꯀꯤ ꯕꯜ ꯀꯌꯥꯔꯛꯇꯤ ꯌꯦꯡꯈ꯭ꯔꯦ
ꯀꯔꯤ ꯍꯥꯏꯕ
ꯕꯣ ꯀꯌꯥꯔꯛꯇꯤ ꯌꯦꯡꯈ꯭ꯔꯒꯦꯕ
ꯑ ꯑꯦ
ꯍꯥꯏꯕꯗꯤ ꯑꯩ ꯀ꯭ꯌꯥꯟ ꯇꯥꯗꯦ ꯑꯩ ꯍꯩꯇꯦꯀꯣ ꯅꯪ ꯅꯪ ꯈꯪ
ꯕꯣꯜ ꯅꯪ ꯉꯔꯥꯡꯁꯨ ꯌꯦꯡꯉꯦ ꯑꯗꯣ ꯀꯔꯝ ꯀꯔꯝ ꯀꯥꯟꯗ ꯌꯦꯡꯒꯦ ꯍꯥꯏꯕ ꯑꯩꯅ ꯍꯥꯏꯕꯗꯤ ꯁꯥꯟꯅꯕ ꯈꯨꯗꯤꯡ ꯌꯦꯡꯕ꯭ꯔꯕ
ꯍꯣꯏ ꯌꯦꯡꯉꯦ ꯑꯩꯗꯤ ꯐꯨꯕꯣꯁꯨ ꯁꯅꯥꯏꯑꯌꯦ ꯑꯗꯨꯁꯨ ꯐꯨꯕꯣꯁꯨ ꯄꯥ ꯆꯃꯦ ꯑꯗꯨꯒꯤꯅꯦ ꯌꯦꯡꯉꯦ ꯑꯗꯨ ꯑꯩꯁꯦ ꯑꯩꯁ
ꯑꯝ
ꯑꯩꯁꯦ ꯑꯩꯁꯦ ꯎ ꯄꯆꯨꯒꯁ ꯄꯣꯠ ꯇꯧꯋꯦ ꯑꯗꯣ ꯑꯁꯣꯏ ꯃꯣꯏꯒꯤ ꯄ꯭ꯂꯦꯁꯦ ꯃꯣꯏꯒꯤ ꯄ꯭ꯔꯦ ꯁꯦ ꯐꯖꯔꯤꯦ ꯍꯥꯏꯌꯦꯕ
ꯐꯁꯦꯀꯣ ꯑꯗꯤ
ꯑꯉꯥꯡꯗꯤ ꯀꯔꯤ ꯐꯦꯅ
ꯑꯗꯤ ꯃꯦꯁꯤꯅꯤ
ꯁꯤ ꯃꯤꯦꯁꯤꯗꯤ ꯃꯤꯦꯁꯤꯗꯤ ꯐꯠꯇꯦ
ꯐꯩꯌꯦ ꯀꯩꯅꯣ ꯐꯦ
ꯐꯠꯇꯦ ꯔꯨꯅꯦꯜꯗꯨꯅ ꯌꯥꯝ ꯐꯩꯌꯦ
ꯐꯠꯇꯦ ꯉꯝꯃꯔꯣꯏ ꯉꯝꯃꯔꯣꯏ ꯑꯗꯨꯗꯤ ꯑꯩꯒꯤ ꯑꯦꯅꯤꯃꯤꯅꯤ
ꯍꯠ ꯀꯔꯤꯒꯤ ꯀꯩꯒꯤ ꯃꯔꯝ ꯂꯩꯕ
ꯄꯥꯝꯗꯦ
ꯀ ꯑꯗꯣ ꯀꯔꯤꯅꯣ ꯀꯔꯤꯒꯤ
ꯈꯪꯗꯦ ꯄꯥꯝꯗꯦ ꯑꯩꯗꯤ
ꯑꯩꯗꯤ ꯄꯥꯝꯃꯦ ꯅꯪꯝ ꯅꯪ ꯄꯥꯝꯗ꯭ꯔꯁꯨ ꯑꯩꯗꯤ ꯄꯥꯝꯃꯦ
ꯑꯗꯨꯗ ꯄꯜꯗꯤ
ꯎꯝ ꯅꯪ ꯍꯥꯏꯗꯤ ꯃꯥꯗꯤ ꯁꯁ ꯐꯖꯥꯏ ꯃ ꯒꯤ ꯂꯥꯏꯞꯁ꯭ꯇꯥꯏꯜꯁꯨ ꯌꯥꯝ ꯐꯩꯌꯦ ꯑꯗꯨꯒ ꯃꯥꯗꯤ ꯀꯩꯅꯣ ꯑ ꯀꯔꯤ ꯍꯥꯏꯁꯤꯔꯥ ꯄꯩꯁꯥ ꯂꯩꯇꯕ ꯃꯤ ꯒꯤꯁꯨ ꯄꯩꯁꯥ ꯄꯤꯔꯦ ꯍꯣꯁꯄꯤꯇꯥꯜꯁꯤꯡꯁꯨ ꯃꯣꯏꯒꯤ ꯃꯣꯏ ꯃꯥꯅ ꯄꯩꯁꯥ ꯄꯤꯔꯦ
ꯑꯝ
ꯃꯤꯅꯦ ꯑꯗꯣ ꯅꯪ ꯂꯥꯏꯐ ꯏꯁꯇꯥꯏꯜ ꯈꯪꯗ꯭ꯔꯗꯤ ꯑꯅ ꯌꯥꯝ ꯅꯨꯡꯁꯤꯅꯤ ꯀꯩꯅꯣ
ꯑ ꯌꯦꯔꯤꯇꯥꯔꯦ
ꯎ ꯇꯟꯒꯅꯨ ꯇꯟꯗꯁꯨ ꯍꯧꯖꯤꯛ ꯆꯥꯄꯣꯔ ꯇꯧꯕꯧꯕꯣꯔ ꯌꯥꯗ ꯔꯔꯤꯁ ꯄꯇꯥꯥꯎ
ꯁꯨꯡꯅꯝꯅ꯭ꯔꯦ ꯑꯩ ꯄꯩꯁꯥ ꯄꯤꯒꯦ ꯁꯞꯄꯣꯔꯠ ꯇꯧ ꯍꯥꯏꯔꯁꯨ ꯁꯨꯡ ꯉꯝ ꯉꯝꯃꯣꯏ ꯑꯩ ꯁꯝ ꯁꯞꯄꯣꯔꯠ ꯁꯨꯝ ꯇꯧꯗꯧꯔꯣꯏ ꯇꯧꯔꯣꯏ ꯇꯧꯔꯣꯏ ꯑꯩ ꯁꯨꯡꯇ ꯇꯧꯔꯣꯏ ꯑꯩ ꯌꯦ ꯏꯅꯤꯃꯤꯅꯦ ꯑꯩꯗꯤꯦ ꯃꯤꯁꯤ ꯄꯝꯃꯦꯟꯅ
ꯑꯩꯒꯤ ꯂꯥꯏꯞ ꯏꯁꯇꯥꯏꯜ ꯈꯪꯗ꯭ꯔꯒ ꯑꯗꯨꯃꯥꯏ ꯍꯥꯏꯒꯅꯨ ꯍꯠ
ꯑꯩ ꯈꯪꯉꯤꯅ ꯑꯗꯣ ꯑꯩꯗꯤꯤ ꯄꯥꯝꯗꯦꯅꯦꯕꯅ ꯔꯔꯅꯥꯗꯣꯒꯤ ꯐꯦꯟꯁꯤꯡꯁꯨ ꯌꯥꯝ ꯐꯠꯇꯕꯅꯦ
ꯒꯤ ꯔꯥꯏꯞꯇ ꯍꯥꯏꯌꯣ ꯑꯗꯨꯗꯤ
ꯑꯩꯗꯤ ꯃꯦꯁꯤ ꯍꯥꯏꯔꯁꯨ ꯍꯥꯏꯗ꯭ꯔꯁꯨ ꯃꯦꯁꯤ ꯇꯥꯃꯤ ꯋꯥ ꯂꯩꯔꯦ
ꯍꯝ
ꯀꯩ ꯍꯥꯏꯒꯅꯤ ꯑꯩꯗꯤ ꯃꯦꯁꯤ ꯔꯣꯅꯥꯜꯗꯣꯗꯒꯤꯁꯨ ꯃꯦꯁꯤꯅ ꯕꯣꯜ ꯐꯖꯥꯅ ꯁꯥꯟꯅꯦ ꯅꯣꯏꯩꯅ ꯈꯪꯅꯕꯒꯤꯅꯦ ꯌꯦꯡꯉꯨꯗꯣ ꯃꯗꯩ ꯑꯁꯤꯦꯡꯅꯗꯤꯦ ꯃꯖ ꯕꯣꯁ ꯅꯅꯕ ꯌꯥꯔꯣꯏ ꯀꯥꯁꯨ ꯍꯥꯏꯕꯤꯕꯗꯣ ꯌꯥꯝ ꯅꯨꯡꯉꯥꯏꯇꯕꯅꯤꯗꯣ